ꯑꯥ ꯇꯥꯏ ꯇꯔꯦ ꯀꯩꯇꯧꯔꯤꯕ꯭ꯔꯣ
ꯎ ꯍꯤꯞꯄꯒ ꯂꯩꯌꯦ
ꯑ‌ꯣ ꯎꯝ
ꯅꯪꯗꯤ
ꯑꯩꯗꯤ ꯇꯨꯝꯃꯒ ꯂꯩ
ꯑꯣ ꯆꯠ ꯆꯥꯔꯕꯣ
ꯑꯍ ꯆꯥꯗꯤ ꯊꯣꯡꯕꯁꯨ ꯍꯧꯗ꯭ꯔꯤ ꯅꯪꯗꯤ ꯂꯣꯏꯔꯕ꯭ꯔꯥ
ꯂꯣꯏꯗ꯭ꯔꯤ ꯑꯩꯈꯣꯏꯁꯨ ꯊꯣꯡꯁꯨ ꯊꯣꯡꯗ꯭ꯔꯤ
ꯑꯩꯁꯤꯅꯦ ꯊ‌ꯣꯡꯕ ꯍꯧꯗ꯭ꯔꯤꯕ
ꯎ ꯊꯦꯡꯉ‌ꯦ
ꯎꯝ ꯊ‌ꯦꯡꯉ‌ꯦ ꯄꯨꯡ ꯇꯥꯔꯨꯛ ꯍ‌ꯦꯜꯂꯗꯤ ꯈꯪꯗꯦ ꯑꯩ ꯑ ꯌꯦꯟꯁꯥꯡ ꯂꯥꯎꯕꯁꯨ ꯆꯠꯇꯦ ꯉꯁꯤ
ꯎꯝ
ꯄꯨꯡ ꯇꯔꯨꯛ ꯇꯥꯔꯗꯤ ꯆꯠꯀꯅꯤ
ꯑꯣꯀꯦ
ꯅꯪꯗꯤ ꯀꯔꯤ ꯏꯡꯁꯪ ꯊ‌ꯣꯡꯗꯣꯏꯅꯣ ꯑꯩꯒꯤ
ꯈꯪꯗ‌ꯦ ꯑꯩꯁ‌ꯦ ꯀꯔꯤ ꯏꯟꯁꯥꯡ ꯊ‌ꯣꯡꯗ‌ꯣꯏꯅ‌‌ꯣ ꯏꯁꯥ ꯅꯨꯉꯥꯏꯇꯕꯒꯤ ꯑꯩꯈꯣꯏꯁꯨ ꯀꯔꯤ ꯑꯦꯟꯁꯥꯡ ꯊ‌ꯣꯡꯉꯤꯍꯥꯏꯕ ꯈꯪꯗꯦ
ꯎꯝ ꯏꯟꯁꯥꯡ ꯑꯍꯥꯎꯕꯁꯨ ꯂꯩꯇꯦ ꯍꯧꯖꯤꯛꯀꯥꯟꯅꯤ
ꯑꯗꯨꯅꯤ ꯀꯔꯤ ꯀꯔꯤ ꯇꯧꯅꯔꯤꯒꯦ ꯍꯧꯖꯤꯛ ꯍꯥꯏꯗꯤ ꯀꯔꯤ ꯀꯔꯤ ꯍꯣꯠꯅꯔꯤꯒꯦ
ꯑꯩꯗꯤ ꯀꯣꯂꯦꯖ ꯆꯝꯃꯒ ꯂꯩꯌꯦ
ꯑꯣ
ꯅꯪꯗꯤ
ꯑꯩꯗꯤ ꯁꯨꯝ ꯀ‌ꯣꯂ‌ꯦꯖꯁꯨ ꯆꯠꯇ‌ꯦ ꯁꯨꯝ ꯊꯕꯛ ꯑꯃ ꯇꯧꯔꯒ ꯂꯩ
ꯑꯣ ꯑꯗꯨꯅ ꯐꯩꯌꯦ ꯑꯗꯨꯗ ꯆꯥꯔꯁꯨ ꯑ ꯆꯠꯇ꯭ꯔꯁꯨ ꯂꯥꯏꯔꯤꯛ ꯄꯥꯗ꯭ꯔꯗꯤ ꯊꯕꯛ ꯐꯪꯉꯣꯏꯕ ꯅꯪ ꯅꯪꯅ ꯇꯧꯕꯗꯣ ꯑꯗꯨ ꯍꯦꯟꯅ ꯐꯩ
ꯎꯝ ꯀꯔꯤ ꯇ꯭ꯔꯥꯏ꯭ꯔꯥ
ꯑꯩ ꯔꯣꯡꯃꯩ ꯇ꯭ꯔꯥꯏꯕ ꯑꯣꯏꯔꯝꯃꯦ
ꯑꯣꯀꯦ
ꯅꯪꯁꯨ ꯑꯣꯏꯔꯝꯅꯤꯀꯣ ꯅꯪꯒꯤ ꯃꯤꯡꯗꯣ
ꯑꯩ ꯔꯣꯡꯃꯩꯗꯤ ꯅꯠꯇꯦ ꯏꯟꯄꯨꯏ ꯑꯩ ꯏꯝꯄꯨꯏꯅꯦ
ꯑꯣ ꯏꯟꯄꯨꯏ
ꯑꯥꯎ ꯀꯃꯥꯏ ꯀꯃꯥꯏ ꯇꯧꯒꯦ ꯑꯗꯨꯗ ꯏꯔꯥꯡ ꯀꯩꯀꯥ
ꯍꯥꯥ
ꯑꯣꯍꯣ
ꯅꯪ ꯍꯥꯏꯕꯗꯣ ꯑꯩ ꯇꯥꯗꯦꯕ ꯑꯗꯨꯒꯤ
ꯎꯝ ꯕꯣ ꯌꯦꯒꯤ ꯇꯣꯡꯃꯦꯁꯤ
ꯎꯝ ꯃꯇꯝꯗꯣ ꯌꯥꯗ꯭ꯔꯦꯕ ꯄꯨꯡ ꯑꯃ ꯍꯦꯅꯦꯕ ꯄꯨꯡ ꯑꯃ ꯍꯦꯟꯕ ꯀꯥꯟꯗ ꯍꯧꯅꯦꯕ ꯑꯗꯨꯒꯤ ꯌꯥꯅꯤꯡꯉꯁꯨ ꯎꯄꯥꯏ ꯂꯩꯇꯦ
ꯀꯥꯅꯗ
ꯇꯨꯝꯅꯤꯡꯕꯅ ꯑꯩꯗꯤ ꯐ꯭ꯔꯥꯟꯁ ꯑꯣꯏꯅ ꯁꯞꯄꯣꯔꯠ ꯇꯧꯋꯤ
ꯑꯣ ꯃꯁꯗꯨ ꯅꯣꯛꯒ ꯐ꯭ꯔꯥꯟꯁ ꯅꯠꯇ꯭ꯔꯣ
ꯑꯥꯎ ꯃꯥꯅꯦ
ꯑꯣ
ꯅꯪꯗꯤ
ꯑꯩꯒꯤ ꯄꯣꯔꯇꯨꯒꯜꯗ ꯁꯞꯄꯣꯔꯠ ꯇꯧꯋꯦ ꯑꯗꯣ ꯑꯩꯒꯤ ꯄꯣꯔꯇꯨꯒꯥꯜꯗꯤ ꯆꯈ꯭ꯔꯦ
ꯍꯥꯏꯗꯤ ꯐ꯭ꯔꯥꯟꯁ ꯇꯧꯕ ꯌꯥꯏꯅ ꯄꯣꯔꯇꯨꯒꯜ ꯑꯔꯖꯦꯟꯇꯤꯅꯥ ꯊꯣꯛꯄ꯭ꯔꯥꯅ
ꯑ
ꯑꯔꯖꯦꯟꯇꯤꯅꯥꯗ ꯑꯣꯟꯅ ꯄ꯭ꯔꯕ
ꯑꯁ ꯑꯩꯒꯤ ꯏꯃꯤ ꯇꯥꯏꯗꯨꯗꯨꯣ
ꯑ ꯑꯗꯨꯅꯦꯁꯦ ꯑꯩ ꯑꯥꯔꯖꯦꯟꯇꯤꯅꯥ ꯌꯥꯝꯌꯥꯝ ꯉꯥꯃ ꯍꯣꯏꯗꯤ ꯃꯦꯠꯆꯇ ꯌꯦ
ꯀꯩꯅꯣ ꯑꯗꯣ ꯑꯥꯔꯖꯦꯟꯇꯤꯅꯥꯒ ꯑꯃꯨꯛꯀ ꯏꯖꯤꯞꯇꯣ ꯑ ꯔꯤꯃꯦꯠꯁ ꯇꯧꯒꯅꯤ ꯍꯥꯏꯕꯗꯨꯣ ꯆꯨꯝꯕ꯭ꯔꯥ
ꯈꯪꯗꯦ ꯔꯨꯃꯔꯁ ꯑꯣꯏꯌꯦꯅ ꯔꯣꯡꯃꯔꯁ ꯑꯣꯏꯒ
ꯑꯗꯨꯒꯤ ꯔꯦꯁꯔꯤꯗꯨꯁꯨ ꯕꯦꯟ ꯇꯧꯈ꯭ꯔꯦ ꯑꯗꯨꯒꯤ ꯔꯤꯐ꯭ꯔꯤꯗꯨꯁꯨ ꯕꯦꯟ ꯇꯧꯈ꯭ꯔꯦ ꯑꯗꯨ ꯑꯥꯔꯖꯦꯟꯇꯤꯅꯥꯒ ꯑꯗꯨꯏ ꯑꯣ ꯑꯃꯨꯛꯀ ꯔꯤ ꯃꯦꯛꯁ ꯇꯧꯒꯅꯤꯅ ꯇꯥꯏꯌꯦꯕꯃꯁꯔꯥ ꯐꯦꯀꯔꯥ ꯑꯗꯨꯕꯨꯗꯤ ꯈꯪꯗꯦꯕ ꯑꯗꯨꯣ ꯔꯤꯃꯦꯦꯛ ꯇꯧꯗꯤ
ꯑꯗꯨ ꯇꯧꯔꯗꯤ ꯌꯥꯔꯅꯦꯕ ꯑꯗꯨ ꯇꯧꯔꯗꯤ ꯅꯨꯡꯉꯥꯏꯅꯤ ꯑꯩꯈꯣꯏ ꯁꯤꯒꯅꯤ ꯑꯗꯨ ꯑꯗꯨꯕꯨꯗꯤ
ꯔꯤꯃꯦꯠꯁ ꯑꯃꯨꯛꯀ ꯇꯧꯔꯗꯤ ꯅꯨꯡꯉꯥꯏꯒꯗꯧꯕꯅꯦ
ꯍꯥꯏꯅꯗꯦꯕ ꯑꯗꯨꯗꯣ ꯑꯩ ꯃꯤꯁꯤ ꯐꯦꯟꯁ ꯅꯠꯇꯦ ꯁꯨꯡꯑꯣꯏ ꯑꯣꯏ ꯑꯣꯏꯔꯣꯏ ꯃꯥ ꯃꯔꯛ ꯀ ꯄꯝꯔꯁꯨ ꯑꯩ ꯁꯨꯡꯑꯣꯏ ꯇꯧꯔ ꯇꯧꯔꯣꯏ
ꯎꯝ
ꯌꯥꯝ ꯍꯥꯏꯅꯗꯦꯕ
ꯑꯥꯔꯖꯦꯟꯇꯤꯅꯥꯕꯨ ꯑꯦꯒꯦꯟꯁ ꯇꯧꯕ ꯃꯤꯈꯣꯏꯗꯣ ꯑꯗꯨ ꯈꯛꯇ ꯁꯞꯄꯣꯔꯠ ꯇꯧꯅꯤꯡꯉꯥꯏꯅꯤ ꯍꯧꯖꯤꯛꯇꯤ ꯀꯥꯡꯒꯅꯈ꯭ꯔꯕꯅꯤꯅ
ꯎꯝ
ꯃꯣꯏꯒꯤꯄꯤꯦꯟꯁꯤꯡꯁꯨ ꯌꯥꯝ ꯀꯥꯎ ꯑꯦ
ꯑꯥ ꯌꯥꯝ ꯐꯥꯎꯔꯒ ꯂꯩꯅꯦ ꯁꯨꯄꯔ ꯆꯥꯎꯕ ꯏꯁꯤꯡꯗꯣ
ꯑꯣꯏꯣꯏꯌꯦ
ꯁꯦꯇ ꯑꯃꯃꯨꯛ ꯊꯒꯦ ꯑꯃꯃꯨꯛ ꯊꯒꯦ ꯑꯦꯁ ꯀꯃꯥꯏꯅ ꯇꯧꯋꯗꯅ ꯈꯪꯗꯦ ꯑꯩ ꯌꯦꯡꯕ ꯉꯝꯗꯦ ꯎꯝ ꯑꯔꯖꯦꯟꯇꯤꯅꯥ ꯁꯤꯈ꯭ꯔꯗꯤ ꯀꯌꯥꯝ ꯅꯨꯡꯉꯥꯏꯅꯦ ꯍꯥ
ꯑꯗꯨꯅꯦ ꯍ ꯅꯨꯡꯉꯥꯏꯒ
ꯎꯝ
ꯋꯦꯗꯔꯗꯤ ꯀꯃꯥꯏ ꯀꯧꯒꯦ
ꯅꯣꯡ ꯆꯨꯒꯗꯕ ꯃꯥꯜꯂꯦ ꯁꯤꯗꯗꯤ ꯑꯣꯏꯣꯏꯗꯔ ꯌꯥꯗ꯭ꯔꯦꯕ
ꯇꯨꯝꯕꯗꯤ ꯅꯨꯡꯉꯥꯏꯔꯝꯃꯅꯤ
ꯑꯣ ꯈꯔꯗꯤ ꯏꯪꯉꯦ ꯑꯩꯈꯣꯏꯗꯤ ꯐꯥꯔꯁ ꯐ꯭ꯂꯣꯔꯗ ꯂꯩꯕꯅꯤꯅꯀꯣ ꯈꯔꯗꯤ ꯏꯉꯦ
ꯎꯝ ꯑꯥꯏ
ꯃꯄꯥꯟ ꯊꯣꯛꯂꯗꯤ ꯌꯥꯝ ꯁꯥꯕꯅꯦ ꯑꯩꯁ ꯁꯇꯤꯟ ꯄꯥꯏꯗ꯭ꯔꯗꯤ ꯌꯥꯔꯣꯏꯕ ꯌꯥꯗ꯭ꯔꯦꯕ
ꯑꯣ ꯑꯩꯈꯣꯏꯗꯁꯨ ꯍꯟꯗꯛ ꯅꯣꯡ ꯈꯔ ꯈꯔ ꯇꯥꯏꯑꯦ ꯑꯩꯈꯣꯏꯗꯁꯨ
ꯑꯣ ꯑꯣ ꯑꯩꯈꯣꯏ ꯑꯩꯈ‌ꯧꯏ ꯑꯩꯗꯤ ꯃꯄꯥꯟ ꯊꯣꯛꯇ꯭ꯔꯕꯅꯤꯅ ꯈꯪꯗꯦ ꯎꯝ ꯅꯣꯡ ꯃꯈꯣꯟꯁꯨ ꯇꯥꯗꯦꯕ
ꯑꯣ ꯑꯣ
ꯗꯨꯅꯤ
ꯎ ꯀꫭꯛ ꯐꯔꯛ ꯇꯥꯕ ꯁꯥꯛ ꯑꯃ ꯌꯥꯎꯕꯅꯦ ꯫
ꯎꯝ ꯂꯝꯕꯤꯗꯣ ꯊꯣꯛꯄꯗꯣ ꯌꯥꯗꯦꯕ
ꯍꯣꯏ
ꯂꯝꯕꯤ ꯁꯦꯝꯕꯒꯤ ꯎꯝ ꯆꯠꯄ ꯅꯨꯡꯉꯥꯏꯇ‌ꯦꯕ
ꯑꯣ ꯍꯟꯗꯛ ꯏꯟꯖꯥꯡ ꯅꯄꯤꯗꯤ ꯀ‍ꯩ ꯀꯩ
ꯍꯥꯥ
ꯏꯟꯁꯥꯡ ꯅꯥꯠꯄꯤ ꯀꯔꯤ ꯀꯔꯤ ꯆꯥꯟꯅꯒꯦ ꯍꯥꯏꯗꯤ ꯍꯟꯗꯛ ꯍꯟꯗꯛꯀꯤ ꯆꯠꯂꯕ ꯏꯟꯁꯥꯡ ꯅꯥꯄꯤꯗꯣ ꯅꫭꯏꯗꯥ
ꯀꯩ ꯅꯪ ꯍꯥꯏꯕꯗꯣ
ꯑꯗꯨꯗꯒꯤ ꯌꯦꯟ ꯁꯥꯡ ꯅꯄꯤꯗꯣꯡ
ꯑꯥ
ꯑꯗꯥ ꯀꯔꯤ ꯀꯔꯤ
ꯑꯗꯨ ꯀꯔꯤ ꯀꯔꯤ ꯑꯩ
ꯀꯔꯤ ꯀꯔꯤ ꯆꯠꯂꯒꯦ ꯍꯥꯏ ꯀꯔꯤ ꯀꯔꯤ ꯀꯥꯟꯅꯒꯦ ꯚꯥꯏꯔ ꯑꯣꯏꯕꯗꯣ
ꯍꯥꯏꯗꯤ ꯍꯟꯗꯀ ꯑꯁ ꯑꯁꯤꯒꯤ ꯁꯤꯖꯤꯟꯅꯩꯌꯦ ꯑꯁꯤꯒꯤ ꯁꯤꯖꯤꯟꯅꯩꯌꯂ ꯍꯥꯏꯕꯗꯣ ꯍꯟꯗꯛꯇꯤ ꯃꯥꯏꯔꯦꯟꯒꯤ ꯁꯤꯖꯟꯅꯦ ꯍꯟꯗꯛꯇꯤ ꯑꯗꯨꯒꯤ ꯁꯤꯖꯟꯅꯦ ꯍꯥꯏꯕꯗꯣ
ꯁꯤꯖꯟ ꯁꯤꯖꯟ ꯈꯪꯗꯦꯕꯗ ꯈꯪꯗꯦꯗ ꯑꯩ ꯁꯤ ꯆꯪꯂꯕꯁꯦ
ꯎꯝ
ꯑꯗꯨꯝ ꯑꯨꯕ ꯈꯩ ꯑꯗꯨꯝ ꯂꯧꯋꯦ ꯑꯩꯒꯤ ꯌꯦꯟꯁꯥꯡ ꯃꯈꯜꯁꯤꯡꯗ ꯑꯂꯨ ꯍꯥꯞꯇ꯭ꯔꯗꯤ ꯌꯥꯗ꯭ꯔꯕ ꯀꯩꯅꯣ ꯑꯗꯨ ꯏꯟꯁꯥꯡ ꯂ‌ꯣꯏꯅꯕ ꯑꯂꯨ ꯍꯥꯞꯄꯦꯕ ꯑꯪ
ꯏꯟꯁꯥꯡ ꯈꯨꯗꯤꯡ ꯑꯂꯨ ꯍꯥꯞꯇꯄꯅ ꯍꯥꯎꯕꯅꯦ ꯃꯥꯍꯧ ꯃꯍꯥꯎ ꯑꯃꯥ ꯄꯨꯔꯛꯄꯅ‌ꯦ
ꯄꯨꯔꯁꯨ ꯑꯥ ꯌꯦꯟ ꯊꯣꯡꯔꯁꯨ ꯑꯂꯨ ꯍꯥꯞꯄꯅꯤ ꯑꯩ
ꯑꯗꯣ ꯑꯁꯦꯡꯕ ꯑꯂꯨ ꯑꯂꯨ ꯍꯥꯞꯄꯅꯀꯣ ꯃꯍꯥꯎ ꯊ‌ꯣꯛꯁꯨ ꯊꯣꯛꯄꯅ‌ꯦ ꯃꯥꯒꯤ ꯃꯍꯤ ꯑꯣꯏꯔꯣ ꯑꯃ ꯑꯣꯏꯔꯣꯀꯣ
ꯎꯝ ꯎꯝ
ꯅꯣꯏꯗꯤ ꯁꯤꯕꯤꯡꯁ ꯀꯌꯥ ꯂꯩꯒꯦ
ꯁꯤꯗꯤꯁ ꯑꯅꯤ ꯂꯩꯌꯦ ꯑꯩꯅ ꯑꯍꯟ ꯑꯣꯏꯕ ꯏꯅꯥꯎꯅꯨꯄꯥ ꯑꯅꯤ ꯂꯩꯌꯦ ꯑꯥ ꯑꯩꯈꯣꯏ ꯏꯆꯤꯟ ꯏꯅꯥꯎꯗ ꯑꯩꯅ ꯅꯨꯄꯤ ꯑꯃꯈꯛꯇ ꯑꯣꯏꯕ
ꯑꯣ ꯑꯁꯤꯕꯨꯗꯤ ꯄ꯭ꯔꯦꯁꯦꯁ ꯄ꯭ꯔꯦꯁꯦꯁ ꯗꯣꯇꯔ ꯑꯣꯏꯔꯤꯅꯦ
ꯑꯁ ꯑꯗꯨꯒꯨꯝꯕꯗꯤ ꯇꯧꯗꯦ ꯅꯪꯒꯤꯗꯤ
ꯑꯩꯈꯣꯏ ꯁꯦꯕꯤꯡꯁ ꯃꯉꯥ ꯂꯩꯌꯦ ꯑꯩꯅ ꯃꯔꯤ ꯁꯨꯕꯀꯣ
ꯑꯣ ꯑꯣ
ꯑꯩꯈꯣꯏ ꯑꯩ ꯏꯈꯥꯗ ꯏꯅꯥꯎ ꯏꯅꯥꯎꯅꯨꯄꯤ ꯑꯃ ꯂꯩꯌꯦ ꯑꯗꯨꯒ ꯏꯌꯥꯝꯕ ꯑꯃ ꯂꯩꯌꯦ ꯏꯆꯦ ꯑꯅꯤ ꯂꯩꯌꯦ ꯂꯨꯄꯥ ꯑꯃꯈꯛꯇ ꯌꯥꯎꯋꯦ ꯑꯩꯈꯣꯏꯅ
ꯑꯣ ꯑꯩꯅ ꯅꯨꯄꯤ ꯑꯃꯈꯛꯇ ꯌꯥꯎꯕ ꯑꯩꯁꯨ ꯏꯆꯦꯅ ꯂꯩꯅꯤꯡꯉꯤꯅꯦꯕ ꯑꯗꯨꯁꯨ ꯑꯁ ꯌꯥꯗꯦ
ꯃꯔꯛꯇꯗꯤ ꯑꯍꯟꯅ ꯅꯨꯡꯉꯥꯏꯕꯅꯤꯗ ꯍꯥꯟꯅꯗꯤ ꯑꯩꯈꯣꯏꯗꯤ ꯑꯍꯟ ꯌꯥꯝ ꯇꯧꯅꯤꯡꯕꯅꯦ
ꯑꯦ ꯑꯍꯟ ꯌꯥꯝ ꯋꯥꯕꯅꯦ ꯌꯥꯝ ꯋꯥꯔꯕꯝꯅꯤ ꯑꯍꯜ ꯑꯣꯏꯕꯗꯤ
ꯑꯩꯗꯤ ꯑꯍꯟꯗꯤ ꯐ꯭ꯔꯤꯗꯝ ꯌꯥꯝ ꯐꯪꯉꯦꯗꯅ
ꯑꯩꯗꯤ ꯐ꯭ꯔꯤꯗꯥꯝ ꯀꯗꯤꯒꯦ ꯊꯕꯛ ꯈꯨꯗꯤꯡꯃꯛ ꯑꯍꯟ ꯑꯣꯏꯅ ꯇꯧꯋꯦꯕ ꯎꯝ
ꯑꯩꯈꯣꯏ ꯑꯩꯈꯣꯏ ꯌꯨꯝꯗꯅ ꯑꯃꯨꯛꯀ ꯊꯕꯛ ꯈꯨꯗꯤꯡꯃꯛ ꯑꯇꯣꯝꯒꯤ ꯑꯩꯈꯣꯏ ꯌꯥꯎꯗ꯭ꯔꯗꯤ ꯌꯥꯗꯕ ꯑꯩꯈꯣꯏ ꯏꯆꯦꯅꯀꯣ ꯑꯩꯈꯣꯏ ꯏꯆꯦꯅ ꯑꯁꯤ ꯇꯧꯔꯣ ꯑꯗꯨ ꯇꯧꯣ ꯍꯥꯏꯗꯣꯏꯕ
ꯑꯣ ꯑꯩꯗꯤ ꯊꯕꯛ ꯂꯣꯏꯅꯃꯛ ꯇꯧꯕꯅꯦ ꯑꯩꯗꯤ
ꯎꯝ ꯃ ꯀ ꯅꯗ ꯍꯣꯏ ꯀꯁꯨ ꯂꯩꯇꯕ ꯅꯅꯥꯊꯟꯗ ꯑꯣꯏꯕꯒꯤ ꯑꯃꯨꯛꯀ
ꯑꯥ ꯑꯗꯨꯒꯤ ꯇꯜꯂꯤꯦ ꯑꯩ
ꯑꯗꯨꯁꯨ ꯅꯨꯄꯤ ꯑꯃꯈꯛꯇ ꯑꯣꯏꯔꯕꯅꯤꯅ ꯄꯦꯔꯦꯟꯁꯁꯤꯡꯅ ꯌꯥꯝꯅ ꯅꯨꯡꯁꯤꯕꯅꯦꯗ
ꯑ ꯅꯨꯡꯁꯤꯕꯕꯨꯗꯤ ꯅꯨꯡꯁꯤꯌꯦ ꯑꯗꯨ ꯑꯣꯏꯔꯁꯨ ꯌꯥꯝ ꯋꯥꯏꯑꯦꯕ
ꯎꯝ ꯍꯝ
ꯍꯧꯖꯤꯛꯀꯥꯟꯗꯤ ꯑꯩꯈꯣꯏ ꯏꯅꯥꯎꯅꯨꯄꯥ ꯒꯔꯕꯦꯟꯗ ꯂꯩꯕꯅꯤꯅ ꯑꯩ ꯑꯩ ꯅꯨꯃꯤꯠ ꯈꯨꯗꯤꯡꯃꯛ ꯑꯩ ꯏꯟꯁꯥꯡ ꯊꯣꯡꯉꯒ ꯑꯩ ꯆꯛ ꯊꯣꯡꯉꯒ ꯏꯅꯥꯎꯅꯨꯄꯥꯗꯤ ꯑꯁꯨꯛ ꯂꯣꯏ ꯊꯣꯡꯉꯣꯏꯕ ꯃꯥꯗꯤ ꯅꯨꯄꯥꯅꯦꯅ ꯊꯕꯥꯛ ꯁꯨꯡꯑꯣ ꯑꯣꯏ ꯇꯧꯗꯦ
ꯇꯍꯂꯣ ꯊꯣꯡꯉꯣ ꯍꯥꯏꯌꯦ
ꯍꯝ ꯐꯪꯅꯦ
ꯋꯥ ꯉꯥꯡꯉꯁꯨ ꯑꯩꯒꯤ ꯋꯥ ꯂꯧꯔꯔꯣꯏꯕ
ꯑꯣ
ꯅꯨꯄꯥ ꯑꯣꯏꯔꯤꯕꯅꯦ
ꯎꯝ ꯑ ꯉꯔꯤꯀꯣ
ꯅꯨꯡꯉꯥꯏꯔꯕꯨꯗꯤ ꯅꯨꯡꯉꯥꯏꯌꯦ ꯍꯥꯏꯕ ꯇꯥꯔꯦꯗ ꯅꯪꯗꯤ ꯅꯨꯡꯉꯥꯏꯔꯝꯅꯤꯗ ꯅꯪꯗꯤ ꯊꯕꯛ ꯇꯧꯔꯒ ꯄꯩꯁꯥ ꯁꯥꯥ ꯑꯗꯨꯝ ꯄꯥꯏꯔꯒ ꯂꯩꯅꯤ
ꯑꯗꯨꯗ
ꯋꯥꯔꯁꯨ ꯄꯩꯁꯥ ꯂꯩꯌꯦꯅ ꯅꯪꯗꯤ
ꯅꯨꯡꯉꯥꯏꯇꯗꯤꯗ ꯀꯣ ꯑꯗꯨꯨꯝ ꯂꯩ
ꯑꯝ
ꯑꯩꯈꯣꯏ ꯑꯩꯈꯣꯏꯗꯤ ꯕꯕꯥꯈꯣꯏꯒꯤ ꯄꯩꯁꯥ ꯅꯠꯇ꯭ꯔꯗꯤ ꯄꯩꯁꯥ ꯂꯥꯛꯄ